ꯍꯜꯂꯣ
ꯍꯜꯂꯣ ꯇꯥꯕ꯭ꯔꯣ
ꯑꯔ ꯄꯨꯔ
ꯇꯥꯔꯦ ꯅꯪꯁꯨ ꯇꯥꯏꯀꯣ
ꯑ ꯇꯥꯏ ꯑꯥ ꯀꯩꯗꯧꯔꯤꯕꯅꯣ
ꯀꯩꯁꯨ ꯇꯧꯗꯦ ꯐꯣꯟ ꯐꯝꯃꯒ ꯐꯣꯟ ꯌꯦꯡꯉꯒꯅꯦ ꯅꯪꯗꯤ
ꯆꯥꯛ ꯆꯥꯊꯧꯔꯒ ꯅꯨꯡꯁꯤꯠ ꯂꯧꯔꯒ ꯂꯩꯕꯅꯤ ꯃꯊꯛꯇ
ꯑꯣ ꯀꯩ ꯍꯦꯟꯖꯥꯡ ꯆꯥꯔꯒꯦ ꯫
ꯉꯁꯤ ꯕ꯭ꯔꯤꯟꯖꯜ ꯑꯁꯥꯡꯕ ꯆꯥꯏ
ꯑꯣ ꯍꯥꯎꯕ꯭ꯔꯣ ꯀꯅꯥꯅ ꯊꯣꯡꯕ꯭ꯔꯥ
ꯑꯩꯅ ꯊꯣꯡꯕ
ꯑꯦꯁ ꯍꯥꯏꯕ꯭ꯔꯣꯅꯦ
ꯑꯁ ꯑꯩ ꯌꯦꯟꯁꯥꯡ ꯊꯣꯡꯕꯗꯤ ꯄꯨꯔꯥ ꯈꯨꯠ ꯊꯨꯝꯕꯑꯅꯤꯅꯦ
ꯆꯥꯅꯤꯡꯈ꯭ꯔꯦꯗ ꯃꯍꯥꯎ ꯇꯪꯅꯤꯡꯉꯦ
ꯎꯝ ꯑꯁꯦꯡꯕꯀꯣ ꯑꯩꯅ ꯍꯦꯛ ꯆꯝꯊꯣꯡꯔꯥ ꯫ ꯀꯩꯅꯣ ꯁꯥꯔ ꯉꯥꯔ ꯊꯣꯡꯕ ꯑꯗꯨꯝ ꯊꯣꯡꯕ ꯈꯨꯗꯤꯡꯒꯤ ꯌꯦꯟꯁꯥꯡꯗꯣ ꯍꯥꯎꯋꯦ ꯍꯥꯏꯅꯦ ꯑꯩꯗꯤ ꯈꯪꯗꯦ ꯑꯩꯗꯤ ꯍꯥꯎꯗꯕ ꯑꯗꯨꯒꯤ ꯃꯤ ꯑꯇꯣꯞꯄꯅꯣ ꯑꯁ ꯅꯪꯅ ꯊꯣꯡꯕ ꯌꯦꯟꯁꯥꯡꯗꯤ ꯑꯗꯨꯝ ꯃꯍꯥꯎ ꯇꯣꯡꯉꯥꯜꯂꯤꯍꯦꯛ ꯀꯥꯏꯅ ꯈꯣ
ꯑꯣ ꯑꯣ ꯑꯩꯒꯤꯁꯨ ꯊꯣꯡꯕꯤꯌꯨꯅ ꯅꯣꯡꯃ
ꯑꯥ ꯑꯩ ꯅꯣꯡꯃ ꯇꯝꯕꯤꯒꯦ ꯅꯣꯡ ꯅꯣꯡꯃ ꯅꯨꯃꯤꯠ ꯑꯐꯥꯕꯗ ꯑꯐꯥꯞꯕ ꯃꯇꯝꯗꯀꯣ
ꯅ ꯈꯨꯠ ꯍꯥꯎꯕ ꯃꯥꯜꯂꯦ ꯈꯨꯠ ꯍꯥꯎꯕ ꯍꯥꯏꯅ ꯇꯣꯉꯥꯟꯅ ꯑꯃ ꯂꯩꯕꯗꯣ
ꯑ ꯑꯗꯨꯗꯅꯦ
ꯀꯨꯝꯕꯗꯧ ꯃꯥꯜꯂꯦ ꯑꯗꯨꯗꯤ ꯅꯪꯗꯤ ꯅꯨꯄꯥꯅꯤꯅ ꯑꯩꯗꯤ ꯅꯨ ꯅꯨꯄꯤꯅꯤꯅ ꯑꯗꯣ ꯏꯕꯥꯅꯤ ꯈꯨꯠ ꯑꯣꯟꯅꯔꯁꯦ
ꯑꯦ ꯑꯥ ꯃꯣꯏ ꯇꯧꯔꯤꯁꯦ ꯑꯪ
ꯍꯣꯏ ꯑꯗꯨꯅ ꯁꯝꯕꯅꯤ ꯑꯩꯗꯤ ꯅꯨꯄꯥ ꯍꯥꯏꯕꯗꯤ ꯆꯥꯛꯈꯨꯝꯗ ꯌꯥꯝ ꯀꯌꯥꯝ ꯆꯪꯗꯦꯗꯅꯀꯣ
ꯎꯝ
ꯑꯩꯈꯣꯏꯗꯤ ꯑꯗꯨꯝ ꯇꯪꯗ ꯂꯩꯔꯕꯅꯤꯅ ꯏꯕꯥꯅꯤ ꯑꯣꯟꯅ ꯈ꯭ꯔꯁꯦ
ꯎꯝ ꯑꯗꯨ ꯁꯤ ꯆꯥꯛ ꯊꯣꯡꯕꯁꯤ ꯀꯩꯅꯒꯤ ꯀꯣꯂꯦꯖ ꯀꯥꯔꯤꯉꯩꯗꯒꯤ ꯍꯦꯐꯦꯠ ꯇꯧꯈ꯭ꯔꯦꯕ ꯑꯗꯨꯝ ꯀꯩꯅꯣꯒꯤ ꯔꯦꯟꯗ ꯂꯩꯔꯒꯀꯣ
ꯑꯣ ꯑꯁ ꯅꯪ ꯑꯣ ꯅꯪ ꯁꯨꯃꯥꯏꯅ ꯍꯥꯏꯔꯒ ꯑꯃ ꯂꯩꯌꯦ ꯑꯩꯈꯣꯏꯁꯨ ꯏꯃꯥꯟꯅꯕꯤꯀꯣ
ꯎꯝ
ꯏꯃꯥꯟꯅꯕꯤꯒꯤ ꯃꯕꯨꯡꯗꯣ
ꯎꯝ
ꯃꯣꯏꯁꯨ ꯅꯨꯄꯥ ꯑꯃꯈꯛꯇꯅꯤ ꯑꯗꯨꯏꯁꯨ ꯃꯕꯨꯡꯗꯣ ꯆꯥꯛ ꯁꯨꯃꯥꯏꯅ ꯫ ꯊꯣꯡꯕ ꯌꯥꯝ ꯄꯥꯝꯃꯤ ꯍꯥꯏꯌꯦꯕꯀꯣ ꯃꯣꯏ ꯅꯨꯄꯤ ꯌꯥꯝ ꯂꯩꯌꯦꯕ ꯏꯃꯥꯟꯅꯕꯤ ꯈꯣꯏꯗꯣ ꯑꯗꯨꯏꯁꯨ ꯃꯕꯨꯡꯗꯨꯅ ꯀꯅꯥꯝꯇ ꯊꯣꯡꯍꯟꯗꯦ ꯍꯥꯏꯌꯦ ꯃꯥ ꯑꯗꯨꯝ ꯊꯣꯡꯉꯦ ꯍꯥꯏꯌꯦ꯫ ꯅꯨꯡꯗꯥꯡꯁꯨ ꯑꯌꯨꯛꯁꯨ ꯃꯥ ꯑꯗꯨꯝ ꯊꯣꯡꯉꯦ ꯍꯥꯏꯌꯦ
ꯎꯝ꯫
ꯑꯗꯨꯅ ꯑꯩꯅ ꯏꯃꯥꯟꯅꯕꯤꯗ ꯑꯁ ꯑꯗꯨꯗꯤ ꯅꯣꯏꯗꯤ ꯌꯥꯝ ꯅꯨꯡꯉꯥꯏꯔꯝꯅꯤꯅꯦ ꯫ ꯆꯥꯛ ꯌꯦꯟꯁꯥꯡ ꯊꯣꯡꯕ ꯐꯪꯗ꯭ꯔꯦꯅꯦ ꯍꯥꯏꯔꯒ ꯍꯣꯏ ꯐꯪꯗꯦ ꯑꯩꯈꯣꯏ ꯏꯌꯥꯝꯕꯗꯣ ꯆꯥꯛꯈꯨꯝꯗ ꯆꯥꯛꯈꯨꯝꯗ ꯑꯩꯈꯣꯏꯗ ꯆꯪꯍꯟꯗꯦ ꯃꯥ ꯑꯗꯨꯝ ꯊꯣꯡꯒꯦ ꯍꯥꯏꯌꯦ
ꯑꯥ ꯑ ꯅꯍꯥꯟꯁꯨ ꯑꯩꯁꯨ ꯁꯨꯃꯥꯏ ꯇꯧꯕꯅꯤ ꯫ ꯅꯪꯒꯤ ꯑꯩꯈꯣꯏ ꯀꯣꯂꯦꯖ ꯀꯥꯔꯤꯉꯩꯗꯤꯀꯣ ꯫ ꯍꯣꯁꯇꯦꯜꯗꯒꯤ ꯁꯥꯊꯤꯃꯟꯕꯒꯤ ꯀꯩꯅꯣꯒꯤ ꯐꯥꯗꯔꯅ ꯇꯥꯟꯊꯣꯛꯄ ꯫ ꯑꯩꯈꯣꯏꯗꯤ ꯔꯦ ꯔꯦꯟꯗꯂꯩꯔꯒ ꯑꯃꯨꯛꯀ ꯆꯥꯛ ꯇꯟꯕꯁꯨ ꯑꯃꯨꯛꯀ ꯃꯤ ꯂꯩꯇꯦꯗꯅ ꯊꯣ- ꯊꯣꯡꯅꯤꯡꯉꯥꯏ ꯑꯗꯨꯗꯒꯤ ꯑꯗꯨꯒꯤ ꯫ ꯊꯣꯛꯄ ꯍꯧꯔꯦ ꯑꯗꯨꯗꯤ ꯍꯩ ꯑꯗꯨꯗꯒꯤꯗꯤ ꯀꯩꯅꯣ ꯇꯧꯔꯦꯕ
ꯑꯣ꯫
ꯍꯩꯔꯦꯕ
ꯑꯣ ꯑꯁ ꯅꯪꯒꯤ ꯋꯥꯔꯤꯁꯤꯁꯨ ꯐꯖꯔꯤꯅꯦ꯫
ꯑꯥ ꯑꯃꯔꯣꯝꯗꯗꯤ ꯇꯥꯟꯊꯣꯛꯄꯅ ꯐꯥꯏꯕ
ꯄꯊꯣ ꯄꯥꯟꯊꯣꯛꯄꯤꯕꯒꯤ ꯀꯥꯟꯅꯕꯁꯦ ꯅꯪꯒꯤꯁꯦ
ꯑꯥ ꯑꯗꯨꯝꯗ ꯑꯩ ꯃꯔꯨꯞꯞꯒ ꯏꯕꯅꯤ ꯂꯩꯌꯦ ꯄꯨꯟꯅ ꯑꯩꯅ ꯌꯦꯟꯁꯡ ꯊꯣꯡꯂꯒ ꯇꯧꯕꯗꯣ ꯏꯁ ꯚꯥꯏ ꯅꯪꯗꯤ ꯌꯦꯟꯁꯥꯡ ꯊꯣꯡꯕ ꯌꯥꯝ ꯍꯩꯅ ꯑꯩꯅ ꯫ ꯍꯩꯕꯗꯤꯀꯣ ꯏꯔꯣꯝꯕ ꯕꯦꯁꯅꯤꯕ ꯏꯔꯣꯝꯕ ꯁꯦꯝꯕ
ꯂꯣꯏꯔꯣꯗ ꯌꯥꯝ ꯅꯨꯄꯥꯅꯒ ꯏꯔꯣꯟꯕ ꯌꯥꯝ ꯍꯩꯌꯦ ꯀꯅ ꯌꯥꯝ ꯊꯖꯦ ꯌꯥꯝ ꯍꯥꯏꯗꯤ ꯄꯥꯛ ꯂꯩꯇꯦꯗꯅꯀꯣ
ꯎꯝ ꯃꯤ ꯑꯇꯣꯞꯄ ꯈꯣꯏꯅꯁꯨ ꯑꯩꯅ ꯏꯔꯣꯝꯃ ꯀꯔꯤ ꯃꯊꯦꯜꯅꯣ ꯉꯁꯤꯗꯤ ꯑꯁ ꯉꯁꯤꯗꯤ ꯏꯔꯣꯝꯕꯅꯤꯗꯤ ꯑꯦ ꯑꯩ ꯑꯩꯁꯨ ꯆꯥꯕ ꯂꯥꯛ ꯀꯩ ꯍꯥꯏꯔꯛꯀꯅꯦꯕ ꯑꯩ ꯃꯔꯨꯞ ꯈꯣꯏꯗ ꯫
ꯅꯩꯔꯦꯅꯦ ꯅꯪꯅ ꯑꯁ ꯑꯗꯨꯗꯤ꯫ ꯑꯗꯣ ꯅꯪ ꯋꯥꯗꯤ ꯋꯥꯒꯅꯤꯀꯣ ꯍꯥꯏꯗꯤ ꯏꯃꯥꯟꯅꯕꯤ ꯏꯃꯥꯟꯅꯕ ꯏꯃꯥꯟꯅꯕꯤꯁꯤꯡ ꯄꯨꯟꯕ ꯀꯥꯟꯗ ꯀꯣ ꯅꯪꯕꯨ ꯈꯛꯇ ꯍꯥꯏꯔꯅꯤꯕ ꯊꯣꯛꯑꯉꯣꯟꯗ
ꯅꯍꯥꯟꯁꯨ ꯑꯩꯈꯣꯏ ꯄꯨꯟꯅ ꯂꯩꯃꯤꯟꯅꯕ ꯑꯁꯤ ꯀꯩꯅꯣ ꯇꯝꯄꯥꯛꯄ ꯑꯁ ꯇꯥꯃꯣ ꯅꯪꯒꯤ ꯀꯩꯅꯣꯗꯣ ꯏꯔꯣꯟꯗꯣ ꯍꯥꯎꯏꯅꯦ ꯑꯃꯨꯛꯀ ꯁꯦꯝꯃꯨꯅꯦ ꯀꯥꯏꯅ ꯀꯣ
ꯏꯁ ꯇꯥꯃꯣ ꯀꯧꯕ꯭ꯔꯣ ꯍꯥꯏꯁꯤꯕꯣ
ꯎꯝ ꯎꯝ ꯀꯩꯅꯣ ꯑꯩꯈꯣꯏꯗꯤ ꯑꯍꯟ ꯑꯍꯟ ꯑꯣꯏꯕꯅꯤꯅꯀꯣ
ꯑꯣ ꯑꯍꯟ ꯑꯣ ꯅꯇꯨ ꯂꯩꯔꯕꯣ ꯅꯇꯨ ꯂꯩꯔꯕꯣ
ꯑꯥ
ꯑꯣ
ꯗꯤ ꯑꯍꯥꯟ ꯆꯍꯤ ꯀꯩꯅꯣ ꯆꯍꯤ ꯊꯥꯔꯇꯤ ꯑꯦꯀꯥꯗꯃꯤꯛ ꯏꯌꯥꯔꯁꯀꯣ ꯑꯁ ꯀꯨꯏꯈ꯭ꯔꯦꯅꯦ ꯊꯕꯛꯁꯨ ꯐꯪꯗꯦ ꯀꯔꯤ ꯇꯧꯁꯤꯔꯥ ꯈꯪꯗ꯭ꯔꯦ
ꯑꯗꯨꯗꯤ ꯑꯁ ꯑꯉꯥꯡ ꯌꯥꯝ ꯑꯣꯏꯔꯤꯗ ꯑꯗꯣ ꯏꯇꯩꯃꯗꯤ ꯀꯔꯤ ꯇꯧꯔꯤꯒꯦ
ꯑ ꯀꯔꯤꯁꯨ ꯇꯧꯗꯦ ꯃꯗꯤ
ꯏꯇꯩꯃꯥꯗꯣ ꯌꯥꯝ ꯅꯨꯡꯉꯥꯏꯔꯝꯒꯅꯤꯀꯣ ꯅꯪꯅ ꯑꯗꯨꯝ ꯆꯥꯡ ꯑꯦꯟꯁꯥꯡ ꯊꯣꯡꯕꯤꯕꯒꯤ
ꯑꯩꯗꯤ ꯀꯩꯅꯣ ꯀꯣ ꯅꯟꯅ
ꯑꯣ
ꯀꯔꯥꯛ ꯁꯥꯇꯤ ꯃꯥꯟ ꯎ ꯁꯥꯊꯤꯕꯒꯤꯀꯣ ꯀꯩꯅꯣꯒꯤ ꯅꯨꯄꯤ ꯑꯅꯤ ꯅꯨꯄꯥ ꯑꯃ
ꯑꯁ ꯑꯍꯨꯝ ꯁꯨꯔꯦꯅꯦ
ꯑꯍꯣꯝ ꯁꯨꯔꯦ ꯏꯁ ꯀꯨꯏꯈ꯭ꯔꯦꯅꯦ ꯆꯍꯤ ꯀꯩꯅꯣꯒꯤ ꯇꯨ ꯊꯥꯎꯖꯟ ꯁꯤꯛꯁꯇꯤꯟꯗꯒꯤ ꯑꯩ ꯍꯣꯡꯈ꯭ꯔꯕꯅꯤ
ꯑꯣ ꯑꯣ ꯑꯣ ꯑꯗꯨꯗꯤ ꯑꯩꯁꯦ ꯅꯪꯉꯣꯟꯗ ꯀꯃꯥꯏꯅ ꯀꯧꯋꯣꯔꯥ
ꯇꯥꯃꯣꯀꯥꯎꯗ ꯄꯅꯤꯅꯦ
ꯇꯥꯝꯃꯣ ꯀꯧꯗꯣꯏꯔꯣ ꯑꯁ ꯈꯔ ꯄꯛ ꯋꯥꯠꯄ ꯃꯥꯜꯂꯤꯅ
ꯄꯄꯨꯡ ꯀꯕꯨꯔꯦ ꯑꯗꯨꯗꯤ ꯍꯥ
ꯀꯀꯥ ꯑꯣꯏꯅ ꯀꯧꯒꯦ ꯑꯗꯨꯅ ꯈꯔ ꯄꯥꯛꯑꯅꯤꯗꯥꯁ ꯄꯥꯕꯨꯡꯃꯛ ꯗꯤ ꯑꯁ ꯅꯪꯁꯨ ꯈꯔ ꯑꯉꯥꯡ ꯑꯣꯏꯔꯤꯕꯅꯤꯅ ꯅꯨꯡꯉꯥꯏꯔꯣꯏꯅꯦ
ꯑ ꯄꯪ ꯌꯥꯗ ꯌꯥꯏ ꯑꯇꯣꯄꯅ ꯈꯨꯔꯥꯅ ꯀꯥꯎꯕꯁꯨ ꯂꯩ ꯑꯗꯒꯤ ꯄꯥꯕꯨꯡꯅ ꯀꯥꯎꯕꯁꯨ ꯂꯩ
ꯑꯁ ꯑꯩꯗꯤꯀꯛ
ꯑꯩ ꯎꯝ ꯎꯝ ꯑꯩꯒꯤ ꯋꯥꯔꯤꯗꯣ ꯑꯃꯨꯔꯛ ꯑꯩ ꯅꯪꯉꯣꯟꯗ ꯂꯤꯈꯤꯕ ꯑꯩꯒꯤ ꯀꯣꯂꯦꯖ ꯂꯥꯏꯐꯀꯤꯗꯣ
ꯑꯣ ꯂꯤꯌꯅꯦ ꯂꯤ ꯑꯩꯒꯤꯁꯨ ꯌꯥꯝ ꯅꯨꯡꯉꯥꯏꯕ ꯂꯩꯌꯦ ꯅꯪ ꯍꯥꯟꯅ ꯂꯤꯔꯛꯑꯣꯅꯦ
ꯑꯩꯔ ꯀꯩꯅꯣꯒꯤ ꯕꯤ ꯑꯦꯁ ꯀꯦꯟꯗꯤꯌꯥꯗ ꯑ ꯂꯨꯍꯣꯡꯈ꯭ꯔ ꯂꯍꯣ ꯂꯨꯍꯣꯡꯈ꯭ꯔꯦꯕ
ꯑꯣ
ꯑꯗꯨꯒꯤ ꯑꯥ ꯀꯩꯅꯣꯒꯤ ꯗꯤ ꯕꯤ ꯁꯤ ꯀꯣ ꯀꯩꯅꯣꯒꯤ ꯗꯤ ꯕꯤ ꯁꯤ ꯑꯦꯝ ꯍꯪꯉꯦꯅ ꯗꯣꯟ ꯕꯣꯁꯀꯣ ꯀꯣꯂꯦꯖ
ꯑꯥ
ꯑꯗꯨꯗ ꯇꯝꯂꯛꯑꯦ ꯁꯦꯀꯦꯟ ꯏꯌꯥꯔꯗ ꯂꯨꯍꯣꯡꯉꯤ ꯑꯗꯨꯒ ꯁ꯭ꯀꯨꯟꯒ ꯂꯨꯍꯣꯡꯕꯒ ꯄꯨꯟꯅ ꯆꯠꯂꯦ ꯆꯠꯄ ꯃꯇꯝꯗ ꯑꯩ ꯀꯩꯅꯣꯒꯤ ꯑꯩ ꯅꯨꯄꯤꯅ ꯑꯣꯖꯥ ꯇꯧꯕ ꯀꯩꯅꯣꯒꯤꯗ ꯁ꯭ꯀꯨꯜ ꯑꯃꯗꯀꯣ ꯃꯕꯨ ꯆꯥꯛꯊꯣꯛꯍꯟꯗꯕꯅꯤ ꯑꯩ ꯈꯥꯛꯇ ꯊꯣꯡꯔꯒ ꯏꯔꯣꯝꯕꯇꯣꯝ ꯁꯦꯝꯂꯒ ꯀꯩꯅꯣꯒꯤ ꯃꯣꯏꯒꯤ ꯃꯣꯏꯒꯤ ꯃꯔꯨꯞ ꯈꯣꯏꯁꯤꯡ ꯃꯣꯏ ꯃꯣꯏꯒꯤ ꯃꯔꯨꯞꯁꯤꯡꯁꯨ ꯑꯁ
ꯑꯣꯝ ꯎꯝ
ꯅꯪꯒꯤ ꯅꯪꯒꯤ ꯅꯨꯄꯥꯗꯤ ꯌꯥꯝ ꯏꯟꯁꯥꯡ ꯊꯣꯛꯕ ꯍꯩꯌꯦꯅꯦ ꯀꯥꯏꯅꯀꯣ ꯫ ꯍꯥꯏꯔꯛꯄ ꯑꯃꯨꯛꯀ ꯑꯗꯨ ꯂꯣꯏꯔꯒ ꯫ ꯑꯃꯨꯛꯀ ꯃꯥꯁꯇꯔ ꯇꯝꯕ
ꯎꯝ ꯑꯁ ꯅꯪꯗꯤ ꯏꯇꯩꯃꯥ ꯂꯩꯅ ꯂꯩꯅ ꯅꯇꯨ ꯑ ꯑ ꯂꯩꯅ ꯑꯗꯨꯝ ꯂꯥꯏꯔꯤꯛ ꯇꯝꯕ ꯃꯥꯜꯂꯦꯀꯣ
ꯎꯝ ꯑꯗꯨꯝ ꯇꯝꯃꯦ ꯀꯣꯂꯦꯖ ꯂꯣꯏꯗ꯭ꯔꯤ ꯐꯥꯎ ꯫ ꯑꯗꯨꯗꯤ ꯑꯉꯥꯡ ꯂꯩꯇꯦ ꯑꯗꯨꯒꯤ ꯍꯦꯛ ꯀꯩꯅꯣꯒꯤ ꯀꯣꯂꯦꯖ ꯂꯣꯏꯔꯒ ꯑꯉꯥꯡ ꯂꯩꯕꯅꯤ
ꯑꯣ꯫
ꯑꯃꯨꯛꯀ ꯑꯥ ꯃꯄꯥꯟꯂꯣꯝꯗꯁꯨ ꯆꯠꯂꯦ ꯂꯥꯏꯔꯤꯛ ꯇꯝꯅꯤꯡꯉꯥꯏ ꯑꯃꯨꯛꯀ ꯑꯁ
ꯑꯁ ꯅꯪꯗꯤ ꯂꯨꯍꯣꯡ ꯅꯪꯗꯤ ꯅꯇꯨ ꯊꯤꯕ ꯃꯇꯨꯡꯗ ꯍꯦꯟꯅ ꯂꯥꯏꯔꯤꯛꯇ ꯊꯋꯥꯏ ꯌꯥ ꯌꯥꯎꯈꯠꯂꯛꯄ ꯇꯥꯏꯞ ꯇꯧꯋꯦꯅꯦ
ꯑꯁ ꯀꯩꯅꯣꯅꯦ ꯈꯔ ꯉꯧꯁꯤ ꯅꯥꯕꯒꯤꯀꯣ
ꯑꯣ ꯁꯣꯏꯕꯒꯤ ꯀꯧꯈꯤꯕ꯭ꯔꯥ ꯅꯪꯒꯤꯁꯦ
ꯅꯨꯡꯁꯤꯅꯕꯒꯤ ꯑꯃꯨꯛꯀ ꯂꯧꯈ꯭ꯔꯦ ꯑꯃꯨꯛꯀ ꯃꯄꯥꯟꯗ ꯂꯥꯏꯔꯤꯛ ꯇꯝꯕ ꯆꯠꯂꯦ ꯑꯗꯨꯒꯤ ꯁꯥꯃꯈꯤꯀꯣ ꯂꯩꯕ ꯌꯥꯗꯕ ꯑꯩ ꯍꯛꯆꯥꯡꯅꯀꯣ ꯍꯛꯆꯥꯡꯁꯤ ꯌꯥꯝ ꯐꯠꯇꯕꯅꯤꯅ ꯑꯗꯒꯤ ꯍꯜꯂꯛꯑꯦ ꯀꯩꯅꯣꯒꯤ ꯑꯁꯤꯗ ꯇꯞꯄꯗ ꯍꯜꯂꯛꯑꯂꯒ ꯃꯁꯇꯥ ꯇꯝꯃꯦ ꯃꯆꯥ ꯇꯝꯔꯒ ꯃꯁꯤꯅ ꯊꯕꯛ ꯊꯤꯕ ꯃꯇꯝꯗ ꯊꯕꯛꯁꯨ ꯂꯩꯇ꯭ꯔꯦꯅꯦ ꯑꯦꯛꯖꯥꯝ ꯊꯥꯏ ꯃꯥꯏ ꯄꯥꯛꯇ꯭ꯔꯦ ꯀꯃꯥꯏ ꯇꯧꯅꯤ
ꯑꯣ ꯑꯁ ꯑꯗꯣ ꯅꯪꯖꯦ ꯑꯁ ꯊꯧꯅꯥꯗꯤ ꯌꯥꯝ ꯐꯩꯀꯣ ꯅꯇꯨ ꯀꯧ ꯌꯥꯝ ꯉꯝ ꯇꯥ ꯀꯧꯔꯒ ꯂꯥꯏꯔꯤꯛꯇꯤ ꯑꯥ ꯇꯝꯍꯧꯋꯦ ꯌꯥꯝꯅ ꯐꯩꯌꯦ ꯑꯁ
ꯎꯝ ꯑꯩꯅ ꯀꯩꯅꯣꯒꯤꯅꯦ ꯑꯉꯥꯡꯈꯣꯏꯕꯨ ꯑꯦꯛꯖꯥꯝꯄꯜ ꯄꯤꯅꯤꯡꯉꯥꯏꯅꯦꯕ ꯁꯨꯃꯩ ꯂꯨꯍꯣꯡꯔꯒ ꯁꯨꯃꯥꯏꯅ ꯂꯨꯍꯧꯔꯒ ꯂꯥꯏꯔꯤꯛ ꯇꯝꯕꯅꯤ ꯑꯩꯗꯤ ꯋꯥꯅ ꯋꯥꯅꯀꯣ ꯀꯥꯏꯅ
ꯑꯩꯗꯤ ꯅꯪꯒꯤꯁꯦ ꯑꯃꯔꯣꯝꯗꯁꯨ ꯐꯕꯒꯨꯝ ꯐꯠꯇꯕꯒꯨꯝ ꯒ꯭ꯌꯥꯟ ꯇꯥꯗꯦ
ꯎꯝ ꯑꯩ ꯐꯥꯏꯗ ꯀꯅꯣꯒꯤ ꯁꯤꯡꯗꯗꯤ ꯐꯕꯅꯦ ꯎꯝ
ꯍꯣꯏ ꯅꯪꯖꯦ ꯑꯝ ꯑꯉꯥꯡꯁꯤꯡꯗꯠ ꯇꯤꯕꯖꯦ ꯈꯔꯄꯨꯠꯗꯤ ꯋ ꯀꯩꯅꯣ ꯐꯥꯕꯗꯤ ꯈꯔꯕꯨꯗꯤ ꯋꯥꯠꯄ ꯃꯥꯂꯦ
ꯅꯇꯩ ꯌꯥꯝ ꯅꯨꯡꯁꯤꯕꯅꯤꯅꯦ ꯎꯝ
ꯊꯥꯗꯣꯛꯄ ꯉꯝꯗ꯭ꯔꯕꯣ ꯏꯇꯩꯃꯥꯗꯣ ꯀꯧꯕ ꯐꯪꯉꯔꯣꯏ ꯀꯥꯏꯅ ꯄꯥꯈꯠꯂꯕ꯭ꯔꯕ ꯅꯪ
ꯑ ꯑꯁ ꯑꯗꯨꯗꯤ ꯈꯪꯗ꯭ꯔꯦꯅꯦ ꯏꯁꯣꯔꯅ ꯏꯁꯣꯔꯅ ꯏꯁꯣꯔꯅ ꯇꯝꯕꯤꯕꯅꯤꯅ ꯎꯄꯥꯏ ꯂꯩꯇ꯭ꯔꯦ ꯏꯁꯣꯔꯅ ꯄꯥꯝꯕꯗꯣ ꯏꯁꯣꯔꯅ ꯄꯥꯝꯕꯗꯣ ꯑꯈꯣꯏꯅ ꯂꯧꯗ꯭ꯔꯤꯗꯤꯀꯒꯣ ꯑꯈꯣꯏꯁꯨ ꯐꯥꯔꯣꯏꯕ
ꯑꯣ ꯏꯁꯣꯔꯅ ꯍꯟꯗꯛ ꯀꯧꯗ꯭ꯔꯗꯤ ꯌꯥꯗ꯭ꯔꯦ ꯂꯧꯈ꯭ꯔꯣ ꯀꯥꯏ ꯍꯥꯏꯕ
ꯍ ꯑꯗꯨꯃꯥꯏꯅ ꯍꯥꯏꯔꯛꯄ ꯃꯥꯜꯂꯦ
ꯑꯣ ꯑꯩꯒꯤꯗꯤ ꯍꯥꯏꯔꯛꯇ꯭ꯔꯤꯌꯦ ꯀꯔꯝ ꯀꯥꯟꯗ ꯍꯥꯏꯔꯛꯀꯦꯗ ꯀꯣ
ꯑꯗꯣ ꯃꯇꯝꯅꯁꯨ ꯏꯀꯥꯏꯕ ꯁꯣ ꯂꯩꯌꯦ ꯀꯩꯅꯣꯒꯤ ꯂꯥꯏꯔꯤꯛ ꯁꯨ ꯄ ꯔꯤꯁꯀꯨ ꯁꯨ ꯇꯣꯔꯗꯤ ꯑꯩ ꯀꯃꯥꯏ ꯇꯧꯅꯤꯅ ꯑꯩꯒꯤ ꯀꯦꯔꯤꯌꯔꯗ ꯈꯟꯕꯀꯣ ꯍꯦꯛ ꯂꯨꯍꯣꯡꯅꯒ ꯇꯧꯔꯗꯤ ꯑꯩꯈꯣꯏꯒꯤ ꯀꯦꯔꯤꯌꯔ ꯃꯥꯡꯉꯤꯗꯅ
ꯍꯣꯏꯅꯦ ꯑꯩ ꯀꯣ ꯌꯥꯝ ꯉꯥꯎꯋꯤ ꯅꯪꯒꯤ ꯋꯥꯔꯤꯁꯤ ꯅꯪꯒꯤ ꯀꯤꯌꯔꯒꯤꯁꯨ ꯌꯥꯝꯅ ꯈꯟꯕ ꯑꯗꯨꯒ ꯅꯨꯄꯤꯁꯨ ꯑꯃꯨꯛ ꯊꯤꯖꯤꯟꯕ
ꯂꯨꯍꯣꯡ ꯊꯣꯛꯇ꯭ꯔꯗꯤ ꯃꯤ ꯑꯣꯏꯕꯁꯨ ꯌꯥꯏ ꯑꯗꯨꯒꯤ ꯂꯨꯍꯣꯡꯕꯒꯤ ꯅꯨꯄꯤꯒ ꯂꯥꯏꯔꯤꯛ ꯑꯗꯨꯗꯤ ꯆꯠ ꯆꯥꯅꯕꯗꯤ ꯌꯥꯗꯦꯕ ꯌꯥꯝ ꯀꯩꯅꯣꯒꯤ ꯇꯦꯟꯁꯟ ꯂꯩꯌꯦꯕꯀꯣ
ꯑꯁ ꯅꯪ ꯀꯩꯅꯣ ꯇꯧꯔꯝꯅꯤꯗ ꯅꯨꯡꯉꯥꯏꯔꯝꯒꯅꯤꯗ ꯍꯥꯏꯗꯤ ꯍꯧꯖꯤꯛꯀꯥꯟꯁꯤꯗꯤ ꯇꯦꯟꯁꯟ ꯌꯥꯝ ꯂꯩꯅꯥꯏꯗꯅꯀꯣꯞ ꯍꯥꯏꯗꯤ ꯅꯪꯗꯤ ꯅꯠ ꯇꯨ ꯀꯧꯈ꯭ꯔꯕꯅꯤꯅ ꯅꯨꯄꯤ ꯊꯤꯈ꯭ꯔꯕꯅꯤꯅ ꯅꯨꯄꯤ ꯌꯦꯡꯗ꯭ꯔꯁꯨ ꯌꯥꯔꯦꯗꯅꯀꯣ ꯂꯥꯏꯔꯤꯛꯇ ꯑꯗꯨꯝ ꯐꯣꯀꯥꯁ ꯄꯤꯕ ꯌꯥꯔꯦꯕ
ꯎꯝ
ꯅꯪꯒꯤꯁꯤꯅ ꯅꯨꯡꯕꯨ ꯅꯨꯡꯉꯥꯏꯅꯤꯅꯦ
ꯑꯦ ꯑꯃꯔꯣꯝꯗꯗꯤ ꯅꯨꯡꯉꯥꯏꯌꯦ ꯑꯃꯣꯝꯗꯗꯤ ꯀꯩꯅꯣ ꯕ ꯅꯨꯡꯉꯥꯏ ꯍꯥꯏꯕ ꯇꯥꯔꯦ
ꯍꯣꯏ ꯑꯗꯣ ꯅꯪꯅ ꯋꯥꯅ ꯍꯜꯂꯕ ꯀꯥꯟꯗꯁꯨ ꯁꯦꯕꯥ ꯐꯪꯕ ꯀꯣ ꯂꯗꯦꯀꯥꯁꯦ ꯇꯧꯃꯤꯟꯅꯔꯗꯅ ꯈꯪꯗꯕ ꯀꯥꯁꯦ ꯍꯥꯏ ꯍꯥꯏꯅꯔꯒ ꯅꯨꯡꯉꯥꯏꯔꯝꯅꯤꯗ ꯑꯗꯨ ꯑꯗꯨꯁꯨ
ꯕꯤꯗ ꯄꯨꯟꯁꯤꯒꯤ ꯂꯝꯕꯤꯗ ꯅꯣꯡ ꯐꯣꯗꯣꯛ ꯗꯥꯎ ꯐꯥꯔꯒ ꯑꯦꯖꯥꯝꯒꯨꯝꯕ ꯊꯥꯔꯛꯑꯕꯗꯤ ꯑꯁ ꯑꯉꯥꯡꯈꯣꯏ ꯁꯨꯃꯥꯏꯅ ꯇꯧꯑꯣ ꯁꯨꯃꯥꯏꯅ ꯇꯧꯅꯤꯀꯣ ꯂꯤꯅꯤꯡꯉꯥꯏ ꯋꯥꯔꯤꯗ
ꯎꯝ ꯍꯣꯏꯅꯦ ꯍꯣꯏꯅꯦ ꯅꯨꯡꯉꯥꯏꯌꯦꯅꯦ ꯅꯣꯏ ꯒꯤꯁꯨ ꯅꯣꯏ ꯋꯥꯔꯤꯁꯨ ꯅꯨꯡꯉꯥꯏꯅꯤꯗ ꯑꯗꯨꯝ ꯃꯃꯤꯡ ꯆꯠꯀꯅꯤꯕꯀꯣ
ꯑꯃꯨꯛꯀ ꯊꯥꯎꯇ꯭ꯔꯗꯤ ꯎꯄꯥꯏ ꯂꯩꯇ꯭ꯔꯦ ꯑꯃꯨꯛꯀ ꯂꯥꯎꯗ ꯇꯥꯏꯅꯕ ꯇꯥꯔꯦ ꯂꯩꯕꯥꯛ ꯀꯣꯠꯄ ꯀꯩꯅꯣꯀꯣ ꯂꯥꯎꯔꯒ ꯁꯡ ꯁꯟꯒꯤ ꯁꯟ ꯁꯟꯒꯤ ꯃꯅꯤꯡꯗ ꯆꯥꯂꯒ ꯁꯟꯊꯤ ꯅꯝꯕ ꯇꯥꯔꯦꯅꯦ
ꯇꯧꯕ ꯇꯥꯕꯅꯤ ꯅꯠꯇ꯭ꯔ ꯆꯅꯉꯥꯏ ꯂꯩ ꯔꯛꯇ꯭ꯔꯗꯤ ꯑꯗꯣ ꯊꯕꯛ ꯂꯩꯕꯗꯣ ꯌꯥꯝ ꯐꯔꯕꯅꯤ ꯀꯩꯅꯣ
ꯅꯣꯏꯗꯤ ꯀꯔꯤ ꯎꯝ ꯅꯣꯏꯗꯤ ꯅꯣꯏꯗꯤ ꯀꯔꯤ ꯇꯧꯕ꯭ꯔꯣ ꯁꯨꯗꯦꯟ ꯑꯣꯏꯕ꯭ꯔꯥ
ꯏꯁꯇꯨꯗꯦꯟ ꯑꯣꯏꯌꯦ ꯍꯣꯏ
ꯗꯨꯗꯤ ꯀꯟꯅ ꯀꯟꯅ
ꯑꯩꯗ ꯑꯩꯗꯤ ꯌꯥꯝ ꯑꯉꯥꯡꯅꯤꯗ ꯑꯩꯗꯤ ꯅꯪꯁꯨ ꯁꯣ ꯑꯉꯥꯡ ꯑꯣꯏꯕ꯭ꯔꯥ ꯍꯥꯏꯅ ꯋꯥꯔꯤ ꯁꯥꯟꯅꯔꯒ ꯅꯪ ꯅꯪꯗꯤ ꯑꯍꯟ ꯌꯥꯝ ꯑꯣꯏꯔꯝꯃꯤꯅꯦ ꯑꯩ ꯑꯩꯅ ꯈꯜꯂꯤꯁꯤꯗꯤ ꯌꯥꯔꯔꯣꯏꯅꯦ
ꯑꯥ ꯑꯗꯨꯝ ꯑꯉꯥꯡ ꯑꯣꯏꯔꯁꯨ ꯀꯩꯅꯣꯒꯤ ꯑꯍꯟ ꯑꯣꯏꯔꯕꯁꯨ ꯀꯣ ꯑꯗꯨꯝ ꯑꯉꯥꯡꯒꯤ ꯋꯥꯈꯟꯗ ꯂꯩꯌꯦꯕ
ꯑꯁ
ꯇꯤꯟꯅꯕꯝꯗꯁꯨ ꯑꯩ ꯀꯩꯅꯣꯒꯤ ꯎꯝ ꯑꯩꯒꯤ ꯀꯩꯅꯣꯒꯤ
ꯀꯩꯅꯣꯔꯣ ꯍꯥꯏꯗꯤ ꯑꯍꯟ ꯑꯣꯏꯔꯁꯨ ꯑꯉꯥꯡ ꯑꯣꯏꯕ